ꯏꯆꯥ ꯅꯪ ꯔꯤꯡ ꯂꯥꯛꯇ꯭ꯔꯣ
ꯔꯤꯡ ꯂꯥꯛꯑꯦ ꯐꯣꯟꯁꯦ ꯏꯟꯈꯠꯄ ꯁꯨꯛꯌꯥ ꯌꯥꯗ꯭ꯔꯤꯅꯤꯍꯦ
ꯑꯁ ꯑꯩ ꯉꯁꯥꯏ ꯑꯩꯈꯣꯏ ꯊꯣꯏꯗ ꯑꯍꯥꯟꯕ ꯇꯧꯕꯗ ꯀꯣꯜ ꯑꯃ ꯃꯤꯁ ꯑꯣꯏꯒ꯭ꯔꯦꯅꯦ ꯑꯃꯨꯛꯅ ꯑꯃꯨꯛ ꯑꯣꯏꯗꯧꯔꯕ ꯖꯥꯠꯂ ꯈꯪꯗꯦꯅꯦꯍꯦ
ꯎꯝ
ꯑꯣ ꯑꯗꯨꯃꯥꯏꯅ ꯑꯣꯟꯊꯣꯛꯑꯒ ꯄꯥꯏ ꯑꯩ ꯑꯩ ꯈꯣꯟꯖꯦꯜ ꯀꯃꯥꯏꯅ ꯇꯧꯒꯦ
ꯈꯣꯟꯖꯦꯜꯁꯦ ꯈꯔ ꯇꯞꯄꯤ ꯍꯥꯏꯗꯤ ꯌꯥꯝ ꯀꯟꯅ ꯍꯧꯕ ꯑꯣꯏꯗꯦ
ꯑꯩꯈꯣꯏ ꯊꯣꯏꯅꯗꯤ ꯃꯥꯏꯗꯤ ꯇꯥꯔꯦ ꯍꯥꯏꯅꯦ ꯐꯖꯅ ꯃꯉꯣꯟꯗꯗꯤ
ꯅꯪ ꯑꯗꯨꯝ ꯆꯥꯡ ꯑꯝꯗ ꯉꯥꯡꯉꯤꯔꯑꯗꯣ
ꯑꯥ
ꯐꯣꯟ ꯂꯥꯞꯊꯣꯛꯄ꯭ꯔꯕ
ꯂꯥꯞꯊꯣꯛꯇꯦꯕ ꯀꯩꯝ ꯂꯥꯞꯊꯣꯛꯇꯦꯕ
ꯎꯝ ꯈꯪꯗꯦ ꯈꯔ ꯇꯞꯅ ꯑꯗꯨꯝ ꯇꯥꯏ
ꯏꯁ ꯑꯩꯅ ꯃꯥꯅ ꯌꯥꯔꯦ ꯍꯥꯏꯗꯅ ꯆꯠꯍꯧꯗ꯭ꯔꯦ ꯑꯃꯨꯛ
ꯑꯣ ꯅꯪ ꯁꯦꯝꯗ꯭ꯔꯦꯕ
ꯍꯣ ꯑꯩꯗꯣ ꯆꯠꯆꯔꯒꯦꯅ ꯇꯧꯖꯔꯝꯕꯅꯦ ꯐꯣꯟ ꯖꯤꯛ ꯌꯥꯔ ꯃꯥꯜꯂꯦ ꯍꯥꯏꯗꯅ ꯃꯥꯅ ꯑꯁ ꯌꯥꯔꯦ ꯆꯦꯌꯥꯏꯃ ꯀꯩꯁꯨꯝ ꯇꯧꯗꯦ ꯑꯗꯨꯝ ꯐꯖꯅ ꯑꯗꯨꯝ ꯇꯥꯏ ꯃꯌꯦꯛ ꯁꯦꯡꯉꯦꯗ ꯍꯧꯔꯦꯌꯦ ꯑꯗ ꯍꯩꯁ ꯑꯗꯨꯗꯤ ꯉꯥꯏꯈꯣ ꯑꯩꯖꯦ
ꯍꯥꯃꯨ ꯍꯥꯃꯨ ꯇꯥꯔꯦꯕ ꯍꯧꯖꯤꯛ
ꯑꯥ ꯑꯗꯨꯗꯤ ꯅꯉꯣꯟꯗ ꯑꯃꯨꯛꯇꯪ ꯇꯧꯔꯒ ꯌꯦꯡꯉꯒꯦꯅ ꯑꯩꯁꯦ ꯈꯜꯂ ꯑꯗꯨꯒꯤꯅꯦꯕ ꯑꯩꯅ ꯇꯥꯕ꯭ꯔꯥ ꯌꯦꯡꯒꯦꯅ ꯅꯉꯣꯟꯗꯁꯨ ꯇꯧꯔꯛꯏꯁꯦ
ꯍꯥꯟꯅꯒꯤ ꯑꯗꯨꯃꯥꯏꯅ ꯑꯗꯨꯝ ꯇꯧꯋꯦ ꯑꯩꯗꯤ
ꯅꯍꯥꯟꯒꯩ ꯑꯗꯨꯃꯥꯏꯅ ꯑꯗꯨꯝ ꯄꯤꯛꯄ꯭ꯔꯕ
ꯑꯥꯎ
ꯍꯩꯃ ꯑꯁ ꯑꯗꯨꯗꯤ ꯌꯥꯔ ꯑꯩꯁꯦ ꯆꯥꯛ ꯊꯣꯡꯒꯠꯂꯝꯕꯅꯦ ꯄꯥꯜꯂꯤ ꯇꯥꯔꯃꯤꯅ ꯑꯩꯈꯣꯏ ꯆꯦꯁꯨ ꯌꯥꯗꯕꯅꯤꯅ ꯑꯩꯒ ꯑꯥ ꯑꯩꯅ ꯑꯌꯨꯛ ꯅꯨꯡꯗꯤꯟ ꯄꯥꯜꯂꯤ ꯇꯥꯔꯦꯗꯅ
ꯎꯝ ꯏꯕꯦꯝꯃ ꯑꯩꯗꯤ ꯎꯄꯨ ꯐꯤꯔꯣꯜ ꯂꯣꯏꯁꯟ ꯂꯝꯃꯤꯅꯦꯃꯤ ꯎꯄꯨꯁꯦ ꯀꯛꯆꯦꯡ ꯖꯤꯕꯨ ꯀꯩꯅ ꯐꯒꯦꯕ ꯀꯥꯛꯆꯦꯡꯁꯦ ꯍꯦꯛꯇ ꯃꯈꯥꯁꯦ ꯀꯥꯛꯆꯦꯡ ꯄꯤꯛ ꯊꯜꯂꯦꯃꯤ
ꯀꯩꯅꯣꯗꯣ
ꯀꯔꯤ ꯐꯕ꯭ꯔꯕ ꯑꯗꯣ
ꯑꯃ ꯑꯣꯏꯔꯣ ꯑꯃ ꯑꯣꯏꯔꯣ ꯇꯤꯟ ꯀꯥꯡ ꯍꯥꯏꯁꯦ ꯂꯣꯏꯅ ꯀꯥꯔꯄꯨꯅ ꯑꯗꯨꯝ ꯍꯥꯠꯄꯅꯦꯕ
ꯎꯝ
ꯈꯥꯡ ꯉꯝꯗꯗꯅ ꯏꯕꯦꯝꯃ ꯑꯩ ꯐꯤ ꯀꯥꯔꯄꯨꯗꯣ ꯃꯇꯨꯡ ꯇꯥꯕꯗꯣ ꯈꯪꯉꯤꯗꯅ ꯑꯗꯨꯗꯣ ꯐꯃꯨꯡꯗ ꯑꯣꯏꯔꯣ ꯎꯄꯨꯗ ꯑꯣꯏꯔꯣ ꯑꯗꯨꯝ ꯍꯥꯞꯆꯤꯜꯂꯣꯕ ꯃꯣꯏ ꯇꯤꯟ ꯀꯥꯡꯖꯤꯡꯖꯤꯒꯤ ꯃꯅꯝ ꯃꯍꯥꯗꯣ
ꯎꯝ
ꯑꯗꯨꯗꯨꯅ ꯀꯩꯅꯣ ꯇꯧꯕꯅꯦꯕ ꯍꯥꯏꯗꯤ ꯃꯣꯏꯗꯤ ꯑꯗꯨ ꯆꯪꯕ ꯉꯝꯗꯕꯅꯦꯕ ꯑꯗꯩ ꯈꯔꯃꯤ
ꯏꯕꯦꯝꯃ ꯑꯩꯗꯤ ꯏꯁꯤꯡ ꯆꯥꯎꯒꯤꯕꯒꯤ ꯑꯩꯈꯣꯏꯒꯤ ꯏꯁꯤꯡ ꯆꯥꯎꯒꯤꯕ ꯎꯄꯨꯁꯦ ꯊꯨꯝꯖꯤꯜꯂꯦꯗꯅ
ꯎꯝ
ꯑꯗꯨ ꯑꯃꯨꯛ ꯆꯣꯠꯊꯣꯛꯑꯦ ꯑꯗꯩꯗꯤ ꯑꯃꯨꯛ ꯍꯣꯏ ꯈꯔꯕꯨꯗꯤ ꯀꯪꯍꯜꯂꯦꯕꯨ ꯐꯤꯔꯣꯟꯁꯤꯗꯤ ꯊꯝꯐꯝ ꯂꯩꯇꯕꯅ ꯑꯃꯨꯛ ꯍꯥꯞꯆꯤꯜꯂꯦ ꯑꯗꯩꯗꯤ ꯀꯥꯛꯆꯦꯡꯖꯤꯅ ꯑꯃꯨꯛꯇꯣꯏꯕ ꯑꯩ ꯑꯁ
ꯍꯧꯖꯤꯛ ꯎꯄꯨ ꯃꯈꯥꯁꯦ ꯎꯄꯨ ꯃꯈꯥꯁꯦ ꯐꯤꯔꯣꯜ ꯂꯧꯊꯣꯛꯇꯦ ꯃꯊꯛꯇꯩ ꯀꯥ ꯑꯍꯨꯝꯗꯤ ꯂꯣꯏ ꯂꯧꯊꯣꯛꯄ ꯂꯣꯏꯔꯦ ꯃꯊꯪ ꯃꯊꯪ ꯊꯨꯞꯄ ꯀꯥ ꯍꯥꯞꯄꯦ ꯑꯗꯨꯒ ꯃꯈꯥ ꯊꯪꯕꯖꯤꯃ ꯂꯧꯊꯣꯛꯇ꯭ꯔꯤ ꯂꯧꯊꯣꯛꯇ꯭ꯔꯤ ꯁꯤ ꯃꯈꯥꯁꯤꯅꯦꯕ ꯀꯛꯆꯦꯡꯅ ꯄꯤꯛ ꯊꯜꯂꯤꯁꯦ
ꯃꯈꯥꯗ ꯂꯩꯅꯤꯟ ꯀꯥꯕ꯭ꯔꯣ
ꯂꯥꯏꯅꯤꯟ ꯀꯥꯕꯒꯤꯗꯤ ꯅꯠꯇꯕ ꯑꯈꯣꯏꯒꯤ ꯈꯪꯗꯦ
ꯃꯈꯥꯗ ꯅꯣꯏꯒꯤꯗꯣ ꯑꯈꯣꯏꯒꯤꯅꯦ ꯂꯩꯁꯧ ꯁꯧꯕ ꯍꯥꯏꯅ ꯑꯈꯣꯏꯒꯤ ꯑꯃ ꯂꯩꯁꯧ ꯑꯃ ꯂꯩꯗꯥꯏꯅꯦ
ꯂꯩꯅꯤꯟ ꯀꯥꯕꯩꯗꯤ ꯅꯠꯇꯦ
ꯑꯈꯣꯏꯒꯤ ꯀꯛꯆꯦꯡꯒꯤ ꯃꯔꯨꯝ ꯂꯩꯉꯣꯏꯒꯤ ꯇꯥꯏꯞꯇ ꯇꯧꯕ ꯑꯃ ꯍꯣꯟꯖꯜꯂꯒ
ꯎꯝ ꯑꯗꯨꯗꯤ ꯇꯧꯗꯦ ꯍꯥꯟꯅ ꯑꯍꯥꯟꯕꯒꯤ ꯑꯍꯥꯟꯕꯩ ꯑꯩꯒꯤ ꯐꯅꯦꯛ ꯍꯥꯞꯄ ꯀꯥꯁꯤꯗ ꯇꯧꯔꯝꯃꯦꯕꯀꯣ
ꯑꯥ
ꯑꯗꯨꯗꯗꯤ ꯍꯧꯖꯤꯛꯀꯤ ꯅꯪꯒꯤ ꯃꯔꯨꯝ ꯑꯉꯧꯕ ꯀꯩꯀꯥꯗꯣ ꯃꯌꯥꯝ ꯂꯩꯔꯝꯃꯦꯕ ꯀꯛꯆꯦꯡ ꯃꯌꯥꯝ ꯃꯖꯨ ꯑꯗꯨꯏꯗꯤ ꯑꯩꯅ ꯍꯥꯠꯈ꯭ꯔꯦꯕ ꯑꯗꯨ ꯃꯔꯣꯟꯖꯦ ꯑꯃꯨꯛ ꯑꯗꯨꯒ ꯍꯧꯖꯤꯛꯁꯤꯅ ꯑꯃꯨꯛ ꯀꯛꯆꯦꯡ ꯈꯥꯖꯤꯗ ꯂꯩꯔꯤꯕ ꯀꯛꯆꯦꯡꯁꯦ ꯎꯇꯨꯄ ꯎꯇꯨꯄ ꯃꯨꯛ ꯆꯥꯎꯋꯦ ꯃꯁꯥꯒ ꯄꯥꯟ ꯃꯨ ꯖꯨ ꯀꯥ ꯍꯦꯟꯅꯥ ꯃꯨꯗꯦꯅꯦ ꯃꯁꯥꯒ ꯄꯥꯟꯕꯩ ꯇꯥꯏꯞ ꯇꯧꯔꯒ ꯍꯦꯛꯇ ꯈꯨꯆꯥꯎ ꯊꯤꯃꯤ
ꯑꯗꯨ ꯃꯅꯨꯡꯗ ꯂꯩꯔꯤꯔꯕ
ꯍꯣꯏ ꯃꯥ ꯑꯩ ꯍꯧꯖꯤꯛ ꯎꯄꯨꯁꯤ ꯁꯤ ꯃꯈꯥꯒꯤ ꯐꯤꯔꯣꯟ ꯀꯩꯀꯥꯥꯁꯦ ꯆꯤꯡꯊꯣꯛꯇ꯭ꯔꯤꯕ ꯑꯁꯤ ꯆꯤꯡ ꯑꯩꯅ ꯉꯍꯥꯟ ꯍꯥꯏꯐꯦꯠ ꯈꯔ ꯍꯥꯡꯗꯣꯀꯑꯥ ꯌꯦꯡꯉꯝꯕꯗ ꯃꯌꯥꯝ ꯂꯩꯔꯕꯅꯦꯕ ꯑꯗꯣ ꯉꯁꯤꯒꯤ ꯆꯤꯡꯊꯣꯛꯠꯔꯤ ꯑꯩꯁꯦ ꯍꯧꯖꯤꯛ ꯆꯤꯡꯊꯣꯛꯀꯗꯣꯏꯅꯦꯕ ꯑꯗ ꯀꯥꯛ ꯀꯛꯆꯦꯡ ꯑꯥꯔꯩꯕꯥꯒꯩꯅꯦꯕꯥ ꯊꯣꯔꯛ ꯀꯛꯆꯦꯡ ꯃꯌꯥꯝ ꯊꯣꯛꯂꯛꯀꯗꯣꯔꯤꯕꯥ
ꯈꯣꯏ ꯅꯍꯥꯟꯋꯥꯏꯗꯤ ꯏꯁ ꯑꯗꯨꯗꯤ ꯑꯗ ꯅꯪꯒꯤꯗꯣ ꯌꯥꯝꯅ ꯆꯤꯛꯄꯗ ꯑꯩꯈꯣꯏꯒꯤ ꯅꯦ ꯁꯥꯊꯤꯕ ꯀꯛꯆꯦꯡ ꯂꯩꯕꯅꯤꯀꯣ ꯄꯣꯏꯖꯅꯁ ꯑꯣꯏꯕ ꯀꯛꯆꯦꯡ ꯂꯩꯕꯅꯤꯀꯣ ꯑꯗꯨ ꯇꯦꯔꯥ ꯀꯛꯆꯦꯡꯗꯤ ꯉꯥꯡꯉꯤꯗꯅ ꯁꯪ ꯑꯈꯣꯏꯒꯤ ꯉꯥꯡꯂꯤ ꯉꯥꯡꯂꯤ ꯇꯧꯋꯤꯗꯅ ꯑꯗꯨ ꯅꯠꯇꯕ ꯉꯁꯪ ꯉꯥꯡꯕꯣꯏ ꯃꯨꯕꯣꯏ ꯇꯧꯔꯦꯗꯅ ꯁꯥꯊꯤ ꯑꯃ ꯂꯩꯕꯅꯦꯕ ꯍꯥꯏꯁ ꯃꯗꯨꯏ ꯀꯛꯆꯦꯡꯗꯣ ꯑꯣꯏꯔꯗꯤ ꯅꯪ ꯍꯨꯒ ꯀꯥꯕꯅꯤꯀꯣ ꯌꯥꯝ ꯁꯥꯊꯤꯕꯅꯤꯀꯣ ꯃꯗꯨꯗꯤ
ꯀꯣꯏ ꯕꯁꯨꯖꯨ ꯀꯟꯅ ꯐꯣꯟ ꯇꯧꯁꯜꯂꯛꯏ ꯍ
ꯕꯁꯨꯨꯨꯔꯣ
ꯎꯝ
ꯂꯣꯏꯁꯤꯜꯂꯒ ꯇꯧꯔꯁꯦ ꯅꯪꯅ ꯐꯤ ꯄꯤꯒ꯭ꯔꯕꯣ
ꯄꯤꯗ꯭ꯔꯤ ꯑꯩ ꯑꯩꯈꯣꯏ ꯔꯦꯡꯒꯣꯗꯣ ꯒꯥꯔꯤ ꯃꯆꯥꯗ ꯂꯥꯛꯑꯦꯅ ꯑꯩ ꯑꯩ ꯑꯗꯨꯃꯥꯏꯅ ꯇꯧꯅꯤ ꯈꯪꯗꯝꯅ ꯃꯥꯗꯤ ꯉꯁꯤ ꯒꯥꯔꯤ ꯃꯆꯥꯗ ꯂꯥꯛꯑꯦꯌꯦ ꯊꯕꯛꯇꯣ ꯑꯗꯣ ꯑꯩꯖꯦ ꯆꯠꯇ꯭ꯔꯦ ꯍꯌꯦꯡ ꯑꯣꯏꯅ ꯆꯠꯂꯒꯦꯅ
ꯅꯪ ꯑꯣꯏꯅ ꯆꯠꯇꯣꯔꯕ
ꯑꯩ ꯆꯠꯇꯣꯏꯅꯦ ꯆꯠꯄꯨꯗꯤ ꯑꯩ ꯑꯉꯥꯡ ꯎꯅꯕ ꯆꯠꯀꯅꯦꯕ ꯑꯩꯅ ꯈꯜꯂꯤꯁꯤꯅ ꯉꯁꯤ ꯃꯥꯏ ꯒꯥꯔꯤꯗ ꯌꯥꯎꯒ꯭ꯔꯒ ꯑꯍꯤꯡ ꯂꯩꯊꯣꯛꯑꯒ ꯍꯌꯦꯡꯖꯦ ꯑꯉꯥꯡ ꯎꯅꯔꯒ ꯍꯜꯂꯛꯀꯦ ꯇꯧꯕ ꯑꯗꯣ ꯃꯥꯗꯣ ꯒꯥꯔꯤ
ꯑꯣ
ꯇꯥꯕ꯭ꯔꯣ
ꯇꯥꯏꯌꯦ ꯇꯥꯏ
ꯆꯥꯗꯣ ꯂꯥꯛꯑꯕꯅꯤꯅ ꯌꯥꯗ꯭ꯔꯦꯗꯅ ꯑꯗꯨꯅ ꯍꯌꯦꯡ ꯑꯩ ꯑꯗꯨꯝ ꯆꯠꯂꯒꯦ ꯇꯧꯕ ꯐꯤꯁꯤꯅ ꯃꯟꯗꯦ ꯅꯨꯃꯤꯠꯇ ꯃꯥ ꯂꯥꯛꯄꯗ ꯍꯥꯞꯈ꯭ꯔꯒꯦ ꯇꯧꯕ
ꯑꯣ ꯁꯥ ꯂꯣꯏꯔꯕꯣ ꯅꯪ
ꯁꯥꯕ ꯂꯣꯏꯔꯦ ꯂꯪꯆꯥꯛ ꯆꯥꯛꯄ ꯂꯣꯏꯔꯦ ꯐꯤ ꯁꯥꯕ ꯂꯣꯏꯔꯦ ꯑꯗꯨꯅ ꯑꯩꯖꯦ ꯎꯄꯨ ꯂꯣꯏꯁꯤꯜꯂꯤꯅꯦꯕ ꯉꯁꯤꯁꯦ ꯍꯧꯖꯤꯛꯁꯦ ꯃꯔꯣꯟ ꯃꯔꯣꯟ
ꯍꯌꯦꯡꯅ ꯑꯉꯥꯡ ꯅꯪꯖꯦ ꯁꯥꯟꯗꯦ ꯈꯨꯗꯤꯡꯒꯤ ꯑꯉꯥꯡ ꯑꯗꯨꯝ ꯎꯅꯕ꯭ꯔꯣ
ꯑꯥ ꯀꯩꯅꯣ ꯁꯟꯗꯦ ꯑꯃ ꯀꯥꯜꯂꯒ ꯊꯥ ꯑꯃꯗ ꯑꯅꯤꯔꯛ
ꯑꯅꯤꯔꯛꯇꯤ ꯑꯗꯨꯝ ꯌꯥ ꯃꯣꯏꯗꯤ ꯑꯗꯨꯝ ꯁꯟꯗꯦ ꯈꯨꯗꯤꯡꯒꯤ ꯂꯥꯛꯄꯩ ꯑꯌꯥꯕꯗꯤ ꯄꯤꯕ꯭ꯔꯕ
ꯄꯤꯗꯦ ꯊꯥ ꯑꯃꯗ ꯑꯅꯤꯔꯛꯁꯦ ꯁꯟꯗꯦ ꯑꯃꯃꯝ ꯀꯥꯜꯂꯒ ꯎꯅꯍꯜꯂꯦꯕ ꯍꯌꯦꯡ ꯁꯟꯗꯦꯁꯤ ꯎꯅꯔꯅꯤꯗꯅ ꯃꯊꯪ ꯁꯟꯗꯦꯁꯦ ꯑꯃꯨꯛ ꯂꯦꯞꯄꯥꯅꯤ ꯑꯗꯨꯒ ꯃꯊꯪꯒꯤ ꯁꯟꯗꯦꯗ ꯑꯃꯨꯛ ꯎꯅꯍꯟ
ꯑꯗꯨ ꯑꯗꯨꯗꯨꯗ ꯄꯤꯅꯤꯡꯕ ꯄꯤꯖꯕ ꯄꯤꯊꯛꯄ ꯂꯣꯏ ꯑꯌꯥꯕ ꯄꯤꯕꯩ ꯋꯥꯔꯤꯅꯤꯅꯦ
ꯄꯤꯖꯕ ꯄꯤꯊꯛꯄꯁꯦ ꯀꯩꯅꯣꯅꯦꯕ ꯍꯥꯟꯅꯗꯤ ꯈꯔ ꯌꯥꯔꯝꯃꯦ ꯍꯧꯖꯤꯛꯇꯤ ꯑꯉꯥꯡꯈꯩꯁꯦ ꯍꯥꯏꯗꯤ ꯃꯃꯥ ꯃꯄꯥꯅ ꯀꯨꯏꯅ ꯀꯨꯏꯅ ꯊꯥ ꯃꯈꯥꯏ ꯑꯃꯨꯛ ꯑꯉꯥꯡꯈꯩꯗꯣ ꯃꯌꯨꯝꯗꯩ ꯊ ꯀꯩꯅꯣ ꯇꯧꯔꯝꯅꯤꯅ ꯆꯥꯔꯝꯃꯣꯏ ꯊꯛꯑꯝꯃꯣꯏꯅ ꯊꯣꯡ ꯊꯥꯛꯑ ꯄꯨꯅꯔ ꯄꯤꯖꯔꯦꯗꯅ ꯁꯟꯗꯦ ꯅꯨꯃꯤꯠꯁꯤꯗ
ꯑꯗꯩ ꯃꯣꯏꯗꯤ ꯆꯥꯁꯟꯅꯔꯅꯤ ꯅꯍꯥꯟꯗꯩ ꯕꯣꯔꯗꯤꯡꯗ ꯂꯩꯕꯗꯤ ꯑꯍꯥꯎꯕꯗꯣ ꯆꯥꯕ ꯅꯠꯇ꯭ꯔꯕꯅꯤꯅ ꯃꯃꯥ ꯃꯄꯥꯅ ꯄꯨꯔꯛꯄꯁꯤꯡ ꯆꯥꯁꯟꯅꯔꯅꯤ ꯑꯗꯨꯒ ꯃ ꯈꯣꯡ ꯍꯥꯝꯊꯕ ꯌꯥꯎ ꯅꯥꯕ ꯌꯥꯎ ꯇꯧꯕꯁꯦ ꯌꯥꯝ ꯌꯥꯎꯔꯕꯖꯥꯠꯅꯦꯕ ꯑꯩꯁꯨ ꯑꯗꯨꯝ ꯄꯨꯔꯝꯃꯤꯅꯦꯕ ꯌꯦꯟ ꯊꯣꯡ ꯊꯣꯡꯕ ꯑꯗꯩ ꯉꯩꯗꯅ ꯆꯧ ꯍꯧ ꯕꯤꯗꯅ ꯑꯗ ꯍꯧꯖꯤꯛꯁꯦ ꯃꯣꯏ ꯂꯣꯏꯅ ꯔꯦꯁꯇ꯭ꯔꯤꯛ ꯂꯣꯏ ꯊꯤꯡꯉꯦꯕ ꯃꯣꯏꯁꯦ ꯃꯥ ꯍꯥꯏꯔꯦ ꯑꯩꯈꯣꯏꯗ ꯃꯦꯁꯦꯁꯁꯦ ꯊꯥꯔꯛꯏ ꯄꯦꯔꯦꯟꯁ ꯃꯤꯇꯤꯡ ꯂꯥꯛꯄ ꯃꯇꯝ ꯆꯧ ꯑꯣꯝꯂꯦꯠ ꯑꯗꯒꯤ ꯌꯦꯟ ꯊꯣꯡꯕ ꯏꯟꯁꯥꯡ ꯀꯩꯀꯥ ꯑꯝꯇ ꯄꯨꯕꯤꯔꯛꯀꯅꯨ ꯑꯉꯥꯡꯈꯩ ꯅꯥꯕ ꯌꯥꯎꯔꯦꯅ ꯃꯦꯁꯦꯁ ꯊꯥꯔꯛꯑꯕ ꯑꯦꯂꯥꯔꯠ ꯇꯧꯗꯦꯅ ꯑꯗꯩꯗꯤ ꯍꯧꯖꯤꯛꯁꯦ ꯑꯃꯨꯛ ꯄꯨꯅꯔꯛꯇ꯭ꯔꯦꯕꯀꯣ ꯃꯔꯛ ꯍꯖꯤꯛꯁꯦ ꯑꯃꯨꯛ ꯈꯔ ꯈꯔ ꯄꯨꯅꯔꯛꯄ ꯍꯧꯔꯦ ꯃꯔꯛ ꯑꯃ ꯂꯦꯞꯄꯨꯔꯦ ꯀꯅꯥꯝꯇ ꯄꯨꯅꯔꯛꯇ꯭ꯔꯦ ꯀꯅꯥꯝꯇ ꯄꯨꯅꯔꯛꯇ꯭ꯔꯦ ꯑꯗꯩ ꯍꯧꯖꯤꯛ ꯑꯥ ꯄꯨꯅꯔꯛꯇ꯭ꯔꯦ ꯑꯗꯩ ꯑꯉꯥꯡꯈꯩꯁꯤ ꯆꯥꯅꯤꯡꯉꯤꯅꯤꯗꯣ ꯃꯣꯏ ꯕꯣꯔꯗꯤꯡꯗꯩ ꯆꯥ ꯌꯥꯗ꯭ꯔꯕꯅꯤꯅ ꯃꯃꯥ ꯃꯄꯥ ꯂꯥꯛꯄꯁꯦ ꯉꯥꯏꯔꯤꯅꯦꯕ ꯃꯣꯏ ꯑꯁꯥꯏ ꯑꯩꯈꯣꯏꯁꯨ ꯉꯥꯏ ꯎꯝ ꯃꯣꯏ ꯆꯥꯔꯝꯃꯣꯏꯗꯣ ꯈꯪꯕꯅꯤꯅ ꯑꯩꯈꯣꯏ ꯆꯠꯄ ꯇꯝꯗ ꯊꯣꯡ ꯊꯥꯛꯇꯅ ꯄꯨꯕꯤꯔꯤꯅꯦꯕ ꯑꯗꯣ ꯍꯧꯖꯤꯛꯁꯦ ꯑꯃꯨꯛꯅꯦ ꯈꯔ ꯈꯔ ꯄꯨꯅ ꯕ ꯍꯧꯔꯦ ꯌꯦꯟ ꯑꯇꯥꯎꯕ ꯑꯩꯁꯨ ꯅꯍꯥꯟ ꯃꯃꯥ ꯌꯦꯟ ꯊꯣꯡꯕ ꯄꯣꯔꯛꯑꯣ ꯍꯥꯏꯔꯦ ꯃꯃꯥꯡꯒꯤ ꯎꯅꯕꯗꯣ
ꯎꯝ
ꯑꯗꯩ ꯑꯩ ꯅꯨꯉꯥꯂ ꯌꯦꯟ ꯊꯣꯡꯕꯗꯣ ꯄꯨꯕꯤꯔꯦ ꯆꯥꯛꯁꯦ ꯐꯣꯡ ꯐꯣꯡ ꯁꯥꯅ ꯊꯣꯡꯉꯒ ꯅꯨꯡꯊꯤꯟꯗꯨꯗ ꯑꯗꯨ ꯄꯨꯕꯤꯔꯒ ꯄꯤꯖꯊꯣꯛꯑꯦ ꯑꯥ ꯊꯣꯏꯕ ꯄꯕꯠ ꯆꯥꯊꯣꯛꯑꯣꯁꯦ ꯅꯣꯏ ꯁꯥꯔꯍꯣꯏ ꯎꯗ꯭ꯔꯤꯉꯩꯗꯅ
ꯑꯥ ꯔꯨꯝꯗꯨꯗ ꯗꯨꯝ ꯆꯪꯉꯤꯔꯣ ꯅꯪ
ꯅꯠꯇꯦ ꯅꯠꯇꯦ ꯃꯣꯏ ꯍꯣꯜ ꯑꯣꯏꯅ ꯃꯣꯏ ꯎꯅꯕꯝ ꯊꯝꯃꯤꯅꯦꯕ ꯃꯌꯥꯝ ꯂꯣꯏ ꯂꯥꯛꯑꯒ ꯎꯅꯗꯣꯏꯅꯦꯕ ꯑꯗꯨꯗ ꯑꯗꯨꯝ ꯆ ꯆꯥꯊꯣ ꯆꯥꯊꯣꯛꯍꯜꯂꯒ ꯄꯣꯔꯛꯏꯅꯦ ꯎꯝ ꯉꯥꯏꯔꯒ ꯄꯤꯖ ꯁꯦꯅ ꯋꯥꯔꯤ ꯋꯥꯇꯥꯏ ꯇꯧꯔ ꯎꯝ ꯌꯥꯝ ꯁꯨꯝ ꯉꯍꯥꯛꯇꯪ ꯃꯣꯏꯒ ꯐꯝꯃꯤꯟꯅ ꯕ ꯋꯥꯔꯤ ꯋꯥꯇꯥꯏ ꯇꯧꯕ ꯈꯣꯠꯄꯗꯣ ꯇꯧꯔꯤꯉꯩꯗꯨꯗ ꯑꯗꯨꯝ ꯋꯥꯛꯇꯣ ꯄꯤꯖꯊꯣꯛꯄ ꯑꯗꯨꯃꯥꯏꯅ ꯇꯧꯔꯒ
ꯄꯩꯁꯥ ꯅꯨꯡꯁꯥꯒꯗꯤ ꯄꯤꯔꯝꯕ ꯈꯣ
ꯄꯩꯁꯥ ꯄꯩꯁꯥ ꯄꯥꯏꯕ ꯌꯥꯗꯦ ꯄꯩꯁꯥ ꯄꯤꯕ ꯌꯥꯗꯦ ꯃꯣꯏ ꯆꯥꯅꯤꯡ ꯈꯣꯠꯅꯤꯡꯕꯗꯣ ꯑꯗꯨꯝ ꯂꯩ ꯕꯤꯔꯝꯕ ꯑꯗꯩ ꯁꯤ ꯋꯥꯠꯂꯦ ꯀꯣꯂꯣꯝ ꯋꯥꯠꯂꯦ ꯕꯣꯏ ꯋꯥꯠꯂꯦ ꯍꯥꯏꯕꯗꯣ ꯑꯗꯨꯝ ꯂꯩꯕꯤꯔꯝꯕ
ꯎꯝ
ꯑꯗꯨꯃꯥꯏꯅ ꯄꯩꯁꯥꯗꯤ ꯄꯤꯕ ꯌꯥꯗꯦꯕ ꯗꯨꯃꯥꯏ ꯇꯧꯔꯤ
ꯅꯪꯗꯤ ꯍꯌꯦꯡ ꯀꯔꯤ ꯄꯨꯔ ꯆꯠꯇꯧꯔꯤꯕ
ꯆꯥꯅꯤꯡꯕꯅ ꯊꯥꯅꯤꯡꯕꯅ ꯍꯧꯖꯤꯛ ꯃꯣꯏ ꯆꯥꯏꯖꯦ ꯍꯋꯥꯏ ꯍꯋꯥꯏ ꯊꯣꯡ ꯕ ꯑꯗꯒꯤ ꯀꯩꯅꯣ ꯁꯨꯄꯔ ꯐꯥꯏꯟ ꯑꯗꯗꯤ ꯑꯉꯥꯡꯒꯩꯗꯣ ꯃꯌꯨꯝꯗꯩ ꯑꯃꯨꯛ ꯃꯨꯛ ꯃꯃꯥ ꯂꯥꯛ ꯄꯗꯗꯤ ꯃꯄꯥꯥ ꯂꯥꯛꯄꯗꯗꯤ ꯄꯨꯔꯥꯛꯑꯝꯒꯅꯤꯅ ꯍꯔꯥꯎꯖꯩꯅꯦꯕ
ꯄꯨꯕꯤꯗꯣꯏꯅꯣ
ꯑꯩꯁꯦ ꯍꯌꯦꯡ ꯌꯦꯟ ꯇꯥꯎꯕꯤꯔꯅꯤ ꯈꯔ ꯑꯩꯗꯤ ꯉꯁꯤꯁꯦ ꯆꯠꯂ ꯍꯌꯦꯡ ꯑꯩꯖꯦ ꯑꯗꯨꯃꯥꯏꯅ ꯇꯧꯔꯒ ꯈꯔ ꯉꯟꯅꯒ ꯆꯠꯄꯤꯒꯦ ꯇꯧꯅꯦ ꯑꯗꯨ ꯑꯩ ꯍꯥꯏꯗꯤ ꯍꯥꯏꯗꯤ ꯑꯩ ꯍꯌꯦꯡ ꯉꯟꯇ ꯑꯌꯨꯛ ꯉꯟꯅ ꯆꯠꯀꯅꯤꯕ ꯑꯗꯨꯒ ꯑꯥ ꯊꯧꯕꯥꯜꯗ ꯇꯧꯕꯤꯔꯒꯦ ꯁꯤꯗ ꯊꯣꯡꯕ ꯊꯥꯛ ꯄꯨꯕꯗꯣ ꯑꯃꯨꯛ ꯅꯪꯉꯔꯣꯏ ꯊꯦꯡꯉꯅꯤꯕ
ꯃꯥꯅꯤꯅꯦ
ꯌꯦꯟ ꯈꯔ ꯊꯣꯡꯕꯤꯔꯅꯤ ꯈꯔ ꯇꯥꯎꯕꯤꯔꯅꯤ ꯑꯗꯨꯃꯥꯏꯅ ꯇꯧꯔ ꯄꯨꯕꯤꯔꯅꯤ
ꯑ ꯂꯪꯆꯥꯛꯁꯨ ꯄꯨꯗꯣꯏ ꯅꯠꯇ꯭ꯔꯣ ꯅꯪ
ꯆꯥꯛ ꯀꯩꯀꯥ ꯑꯝꯇ ꯄꯨꯔꯔꯣꯏꯌꯦ ꯍꯌꯦꯡ ꯃꯟꯗꯦ ꯅꯨꯃꯤꯠꯇ ꯎꯝ ꯃꯟꯗꯦ ꯅꯨꯃꯤꯠꯇ ꯑꯩꯈꯣꯏ ꯑꯈꯣꯏ ꯊꯕꯛ ꯒꯥꯔꯤ ꯑꯆꯧꯕꯗ ꯂꯥꯛꯍꯜꯂꯒꯦꯕ
ꯑꯥ ꯑꯥ
ꯑꯗꯨꯒ ꯑꯗꯨꯗ ꯍꯥꯞꯈ꯭ꯔꯒꯦꯕ ꯑꯩꯅ ꯀꯗꯥꯥꯏ ꯂꯪꯆꯥꯛ ꯃꯌꯥꯝ ꯀꯣꯟꯅꯕ ꯀꯗꯥꯥꯏ ꯄꯨꯕ ꯉꯝꯗꯣꯏꯅꯣ
ꯃꯥꯅꯦ ꯅꯪꯗꯣ ꯑꯣꯛꯇꯣꯗ ꯄꯨꯔꯦ ꯊꯥꯡ ꯉꯝꯃꯣꯏ ꯏꯕꯦꯝꯃ
ꯉꯝꯃꯣꯏꯌꯦ ꯑꯗꯨꯅ ꯃꯣꯏ ꯒꯥꯔꯤ ꯂꯥꯛꯄꯗ ꯍꯦꯛ ꯍꯦꯛ ꯍꯥꯞꯄ ꯑꯩꯅ ꯇꯩꯖꯦ ꯑꯩ ꯒꯥꯔꯤ ꯂꯩꯔꯤꯉꯩꯗꯗꯤ ꯌꯥꯝ ꯅꯨꯡꯉꯥꯏꯔꯝꯃꯤꯗ ꯂꯪꯆꯥꯛ ꯆꯥꯛꯄ ꯑꯣꯏꯔꯁꯨ ꯑꯗꯨꯝ
ꯇꯟꯌꯣꯟ ꯍꯦꯛ ꯌꯣꯟꯊꯣꯛꯏꯗꯨꯅ ꯀꯔꯤꯗꯧꯔꯤꯕ
ꯑꯗꯨꯕꯦꯝꯃ ꯄꯤꯌꯨ ꯌꯥꯗꯕꯩ ꯁꯥꯎꯅꯤꯡꯗꯅꯍꯦꯛ ꯄꯤꯁꯜꯂꯤꯅꯤꯅꯦꯍꯦ ꯀꯥꯏ ꯅꯝꯕꯔ ꯌꯥꯎꯗꯅ ꯍꯧꯖꯤꯛ ꯒꯥꯔꯤ ꯊꯧꯕ ꯌꯥꯗꯦ ꯅꯝꯕꯔ ꯗꯨ ꯄꯤꯌꯨ ꯌꯥꯗꯗꯅ
ꯅꯝꯕꯔꯗꯣ ꯆꯦꯟꯖ ꯇꯧꯕ ꯌꯥꯗ꯭ꯔꯗꯤ ꯀꯗꯥꯏꯗꯒꯤ
ꯎꯝ ꯑꯁ ꯒꯥꯔꯤꯗꯤ ꯑꯃꯟꯕ ꯂꯩꯕ ꯁꯨꯡꯀꯥꯟ ꯀꯥꯟꯗꯦꯗ ꯑꯍꯟꯕ ꯂꯩꯒꯗꯧꯅꯦ ꯂꯣꯟ ꯑꯣꯏꯔꯁꯨ ꯑꯍꯟꯕ ꯂꯩꯒꯗꯧꯅꯤ
ꯃꯥꯟꯅꯦ ꯑꯗꯩꯗ ꯁꯦꯝꯃꯛꯑꯦ ꯌꯥꯗ꯭ꯔꯦ ꯈꯣꯠꯇ꯭ꯔꯦ ꯌꯥꯝ ꯚꯦꯔꯥ ꯁꯛꯀ꯭ꯔꯤ ꯊꯥꯡꯕꯅꯤ ꯏꯕꯦꯝꯃ ꯇꯉꯥꯏ ꯐꯗꯕꯒꯤ
ꯃꯥꯟꯅꯦ
ꯀꯕꯛ ꯊꯧꯅꯕꯒꯤ ꯈꯜꯂꯒ ꯇꯧꯅꯕ ꯋꯥꯅꯤ
ꯎꯝ
ꯐꯥꯗꯗꯤ ꯀꯩꯅꯣ ꯃꯥꯆ ꯀꯩꯅꯣ ꯇꯧꯔꯣ ꯅꯪ ꯃꯣꯇꯤꯞ
ꯍꯣꯏ ꯕꯥꯁꯨꯗꯣ ꯑꯝꯇ ꯀꯣꯜ ꯇꯧꯒꯦ ꯎꯝ ꯑꯗꯨꯒ ꯃꯣꯏ ꯅꯪꯉꯣꯟꯗ ꯀꯣꯟꯅ ꯇꯧꯔꯛꯑꯒꯦ ꯀꯣ ꯍ
ꯍꯣ ꯍꯣ ꯍꯣ ꯍꯣ ꯎꯝ ꯊꯝꯃꯣ ꯊꯝꯃꯣ ꯎꯝ ꯎꯝ